ꯍꯜꯂꯣ
ꯑ ꯍꯜꯂꯣ
ꯎꯝ ꯀꯔꯤꯒꯦ ꯍꯌꯦꯡ
ꯑ
ꯀꯩꯗꯔꯒ
ꯋꯀꯤꯡ ꯆꯠꯂꯤ ꯍꯧꯖꯤꯛ ꯅꯦꯠ ꯑꯩ ꯔꯨꯝꯗ ꯅꯨꯡꯉꯥꯏꯇꯕ
ꯑꯣ ꯀꯩ ꯃꯊꯦꯜ ꯆꯥꯔꯒꯦ
ꯉꯁꯦ ꯀꯩꯅꯣꯅꯦ ꯚꯦꯖꯤꯇꯦꯕꯜꯁ ꯃꯅꯥ ꯑꯃ ꯈꯪꯗꯦꯅꯦ ꯃꯃꯤꯡꯗꯣ ꯑꯩ ꯃꯩꯇꯩꯂꯣꯟꯗ ꯈꯪꯗꯦ
ꯁꯧꯒꯔꯤꯔꯣ
ꯁꯧꯒ꯭ꯔꯤ ꯅꯠꯇꯦ ꯀꯩꯅꯣ ꯆꯥꯎꯕꯅꯤ ꯃꯥꯒꯤ ꯃꯅꯥꯗꯣ ꯆꯥꯎꯔꯒ ꯈꯪꯗꯦ ꯒ꯭ꯔꯤꯟ ꯑꯃ ꯁꯥꯏꯠꯇꯅ ꯀꯩꯅꯣ ꯒ꯭ꯔꯤꯟ ꯑꯣꯏꯕ ꯃꯈꯥ ꯃꯈꯥꯔꯣꯝꯗꯅ ꯀꯩꯅꯣ ꯋꯥꯏ ꯑꯣꯏꯕ ꯑꯉꯧꯕ ꯆꯥꯎꯕꯅꯤꯨ ꯃꯄꯥꯛ ꯆꯥꯎꯕꯅꯤ
ꯎ ꯎꯎꯗ꯭ꯔꯗꯤ ꯀꯗꯗꯤ
ꯎꯝ ꯆꯤꯡꯗꯗꯤ ꯑꯗꯨꯝ ꯎꯝ ꯌꯥꯝ ꯄꯥꯟꯕꯅꯦ
ꯎ ꯑꯣꯏꯅ ꯆꯠꯄꯗꯨꯔꯥ
ꯍꯥꯥ
ꯃꯔꯤ ꯑꯣꯏ
ꯍꯣꯏ ꯍꯣꯏ
ꯎꯝ ꯑꯗꯨ ꯑꯣꯏꯔꯝꯅꯤ
ꯑ ꯁꯤꯟꯇꯛ ꯁꯤꯟꯇꯛ ꯇꯧꯕ꯭ꯔꯣ ꯆꯥꯕꯗ
ꯁꯤꯇꯛ ꯁꯤꯟꯕꯨꯗꯤ ꯁꯤꯟꯗꯦꯗ ꯁꯟꯕꯗꯤ ꯁꯟꯗꯦꯕ ꯃꯍꯥꯎꯁꯨ ꯑꯩ ꯍꯥꯏ ꯁꯝ ꯈꯪꯗꯦꯗ ꯁꯝ ꯆꯝꯕ ꯄꯥꯝꯕꯈꯣꯣꯏꯁꯦ ꯑꯗꯨꯝ ꯆꯝꯕꯁꯤ ꯆꯤꯡꯅ ꯑꯗꯨꯝ ꯄꯥꯝꯕ ꯅꯪꯗꯤ ꯀꯔꯤ ꯌꯦꯟꯖꯥꯡ ꯆꯥꯔꯦ ꯁꯧꯒꯔꯤ ꯐ ꯐꯝ ꯇꯥꯕ꯭ꯔꯣ ꯍꯜꯂꯣ ꯍꯜꯂꯣ ꯇꯄ꯭ꯔꯣ
ꯎꯝ ꯂꯥꯏ ꯅꯨꯡꯉꯥꯏꯇꯦꯅꯦ
ꯇꯥꯔꯕꯨꯣ